ꯍꯜꯂꯣ ꯐꯣꯟ
ꯑꯣ ꯑꯩ ꯊꯕꯛ ꯈꯔ ꯆꯦꯟꯕ ꯀꯩꯅꯣꯗ
ꯀꯩꯅꯣ ꯇꯧꯕ ꯃꯥ ꯀꯩꯅꯣ ꯀꯩꯅꯅꯣ ꯀꯦꯅꯣ ꯇꯧ ꯃꯥꯂꯤꯀꯣ
ꯀꯩꯅꯣ ꯀꯩꯅꯣ ꯀꯩꯅ ꯀꯥꯏꯩꯅ ꯇꯧꯕ
ꯇꯣꯛꯈ꯭ꯔꯦ
ꯍꯥꯥ
ꯆꯥꯛ ꯇꯣꯛꯈꯔꯤ ꯆꯥꯛ ꯆꯥꯈꯔꯦ
ꯀꯩ ꯏꯟꯁꯥꯡ ꯇꯧꯕ ꯉꯁꯤꯗꯤ
ꯑꯗ ꯑꯂꯨꯅꯦ ꯈꯥꯃꯦꯟꯅꯦ ꯀꯣꯄꯤꯅꯦ
ꯅꯨꯡꯉꯥꯏꯔꯤꯅꯦ ꯑꯁ ꯍꯥꯎꯔꯦꯅꯦ
ꯑꯁ ꯅꯨꯡꯁꯥ ꯌꯥꯝ ꯀꯜꯂꯩꯅꯦ
ꯑꯩ ꯌꯥꯝ ꯀꯟꯅꯣ ꯁꯥꯗꯦ ꯁꯤꯗꯗꯤ
ꯑꯦ ꯁꯤꯗꯤ ꯎꯁ ꯅꯨꯡꯁꯥꯅ ꯅꯨꯡꯁꯥ ꯉꯥꯛꯇ ꯌꯥꯝꯁꯥꯏ
ꯀꯥꯏ ꯆꯠꯇꯣꯏ ꯂꯩꯒꯦ ꯉꯁꯤꯗꯤ
ꯑꯥ
ꯅꯍꯥꯟ ꯅꯣꯏ ꯅꯣꯏꯆꯦ ꯑꯩꯈꯣꯏ ꯀꯩꯅꯣ ꯅꯣꯏꯆꯦ ꯑꯩꯒꯤ ꯑꯉꯥꯡꯗꯣ ꯁꯤ
ꯌꯨꯝ ꯆꯠꯈ꯭ꯔ ꯌꯨꯝ ꯍꯟꯈ꯭ꯔꯕ꯭ꯔꯥ
ꯅꯠꯇꯦ ꯉꯔꯥꯡꯅ ꯑꯩꯈꯣꯏ ꯕꯔꯥꯗ ꯊꯣꯛꯑꯒ ꯂꯩ
ꯅꯣꯏꯔꯦꯟꯗ
ꯑꯥꯎ
ꯍꯧꯖꯤꯛꯁꯣ
ꯂꯩꯅ ꯍꯧꯖꯤꯛ ꯑꯗꯨꯝ ꯂꯩꯒꯥꯅꯤ ꯃꯇꯝ ꯈꯔ ꯂꯩꯒꯅꯤ
ꯍꯥꯥ
ꯑꯥꯗ ꯆꯠꯄ ꯆꯠꯊꯣꯛ ꯆꯠꯁꯤꯟ ꯅꯨꯡꯉꯥꯏꯇꯕꯀꯣ ꯆꯦꯀ ꯑꯞꯒꯗ ꯊꯝꯒ ꯂꯥꯏꯒꯅꯤ
ꯅꯣꯏ ꯃꯤ ꯀꯌꯥ ꯂꯩꯒꯦ
ꯍꯧꯖꯤꯛꯁꯦ ꯑꯌꯥꯝꯕꯒ ꯑꯩꯈꯣꯏ ꯈꯛꯇꯅꯤꯗ꯫ ꯏꯆꯦꯅꯦ ꯃꯆꯥꯗꯨꯅꯦ꯫ ꯏꯌꯥꯝꯕ ꯑꯃ꯫
ꯗꯤ ꯀꯨꯃꯛꯇ꯭ꯔꯣ
ꯑꯥ꯫
ꯅꯣꯏ ꯆꯦꯒꯤ ꯍꯤꯔꯣꯗꯤ ꯀꯨꯃꯛꯇꯔꯣ꯫
ꯀꯨꯝꯗ꯭ꯔꯦ꯫
ꯑꯣ꯫
ꯀꯨꯝꯗ꯭ꯔꯦ ꯀꯨꯝꯗ꯭ꯔꯦ꯫
ꯋꯥꯏꯗ꯫
ꯑꯁ ꯅꯪ ꯀꯩꯗꯧꯔꯤꯅꯣ꯫
ꯍꯤꯞꯄꯒ ꯂꯩꯌꯦ꯫
ꯅꯕ ꯈꯔ ꯐꯔꯄꯣ꯫
ꯑꯥ꯫
ꯅꯪ ꯅꯁꯥ ꯉꯝꯗꯦ ꯍꯥꯏꯕꯗꯣ꯫
ꯅꯍꯥꯟꯗꯒꯤ ꯐꯖꯅ ꯇꯨꯝꯕ ꯐꯪꯗ꯭ꯔꯦꯅꯦ ꯑꯁ꯫ ꯉꯔꯥꯡꯁꯨ ꯕꯣꯜ ꯑꯃꯨꯛ ꯌꯦꯡꯉꯦ꯫ ꯄꯨꯡ ꯕꯥꯔꯣꯏ ꯍꯦꯜꯂꯦ ꯇꯨꯝꯕꯗꯣ꯫ ꯇꯨ ꯊ꯭ꯔꯤ ꯐꯣꯔ ꯐꯥꯏꯕ꯫ ꯑꯗꯨꯒ ꯄꯨꯡ ꯃꯉꯥꯗ ꯑꯃꯨꯛ ꯍꯧꯒꯠꯂꯦ ꯏꯁ ꯄꯨꯡ ꯃꯔꯤ ꯃꯔꯤ ꯃꯛ ꯄꯨꯡ ꯃꯔꯤꯃꯨꯛꯇꯤ ꯇꯨꯝꯃꯦ ꯉꯔꯥꯡꯗ ꯄꯨꯡ ꯅꯤꯄꯥꯟ ꯇꯨꯝꯒꯗꯕꯗꯣ ꯄꯨꯡ ꯅꯤꯄꯥꯟꯃꯨꯛ ꯇꯨꯝꯒꯗꯕꯗꯣ ꯄꯨꯡ ꯃꯔꯤ ꯈꯛꯇꯪ ꯇꯨꯝꯃꯦ ꯑꯁ꯫
ꯑꯩꯗꯤ ꯑꯃ ꯃꯈꯥꯏꯒꯤꯗꯣ ꯌꯦꯡꯉꯦ꯫
ꯌꯦꯡꯗꯔꯦꯗ ꯑꯁ ꯄꯔꯣꯇꯨꯒꯜꯒꯤ ꯌꯦꯡꯕꯤꯔ ꯇꯣꯛꯈꯔꯦ꯫
ꯑꯁ ꯄꯔꯣꯇꯨꯒꯜꯗꯤ ꯑꯩꯗꯤ ꯕꯤꯠ ꯌꯥꯎꯗꯦꯗ꯫
ꯏꯁ ꯑꯩꯗꯤ ꯑꯩꯒꯤ ꯐꯦꯟꯁꯅꯦꯍꯦ ꯇ꯭ꯔꯨꯒꯜ
ꯑꯁ ꯅꯪ ꯀꯨꯏꯔꯣꯏ ꯀꯨꯏꯔꯔꯣꯏ ꯄꯣꯔꯅꯤ꯫
ꯏꯁ ꯄꯔꯣꯇꯨꯒꯜ ꯀ ꯀꯞ ꯄꯥꯏꯔꯅꯤ꯫ ꯀꯞ꯫
ꯏꯁ꯫ ꯄꯔꯣꯇꯨꯒꯜ꯫
ꯀꯄꯥꯏꯔꯤꯅꯤ ꯍꯥꯏꯔ ꯀꯥꯟꯁꯤꯗ ꯅꯪ ꯑꯗꯨꯗꯤ ꯀꯅꯥꯅ ꯄꯥꯏꯒꯅꯤ ꯃꯤ ꯀꯅꯥꯝꯇ ꯂꯩꯇ꯭ꯔꯦ ꯄꯥꯏꯅꯤꯡꯉꯥꯏ
ꯑꯦ ꯃꯤꯁꯤꯅ ꯄꯥꯏꯅꯤ ꯀꯩꯅꯣ ꯑꯝ ꯃꯦꯁꯤ ꯃꯦꯁꯤ
ꯃꯦꯁꯤꯗ ꯃꯦꯁꯤ ꯄꯥꯏꯅꯤꯡ ꯍꯥꯏ ꯃꯦꯁꯤꯗꯣ ꯑꯁ ꯑꯩ ꯄꯥꯏꯕ ꯉꯝꯃꯔꯣꯏ ꯍꯟꯗꯛꯇꯤ ꯑꯁ
ꯄꯥꯏ ꯄꯥꯏꯅꯤꯡꯗꯦ ꯄꯥꯏꯗꯤ ꯃꯥꯗꯣ ꯄꯥꯏꯗꯤ ꯄꯥꯏꯅꯤꯡ ꯀꯔꯤꯔꯥꯅꯦ ꯇꯥꯔꯣꯅꯦ ꯑꯩꯒꯤꯁꯨ
ꯔꯣꯅꯥꯜꯗꯣꯅ ꯑꯃꯨꯛ ꯈꯨꯝꯃꯦꯔꯝ ꯃꯦꯁꯤꯗ ꯏꯁ ꯄꯥꯏꯕ ꯉꯝꯃꯣꯏꯗꯕꯗꯤ ꯄꯤꯒꯦ ꯍꯥꯏꯒꯅꯨ ꯉꯝꯃꯣꯏꯗꯕꯗꯤ ꯉꯝꯃꯣꯏ ꯍꯥꯏꯌꯣ ꯍꯥꯏꯕ ꯔꯣꯅꯥꯜꯗꯣꯅ ꯃꯦꯁꯤꯅ ꯍꯣꯍꯣꯏ ꯑꯩ ꯁꯔꯦꯟꯗꯔ ꯇꯧꯈ꯭ꯔꯒꯦ ꯍꯥꯏꯌꯦ
ꯍꯅꯨꯕ ꯔꯣꯅꯦꯜꯗꯣꯗꯣ ꯀꯔꯤ ꯇꯧꯕ ꯉꯝꯕ꯭ꯔꯅꯦ
ꯏꯁ ꯍꯅꯨꯕ ꯑꯣꯏꯔꯁꯨ ꯃꯥꯒꯤ ꯐꯤꯠꯅꯦꯁꯇꯤ ꯏꯁ ꯌꯥꯝꯕꯅ ꯀꯟꯅ ꯅꯩꯔꯤꯌꯦ ꯑꯁ ꯔꯣꯅꯥꯜꯗꯣꯅꯤꯅꯦ ꯈꯋꯥꯏꯗꯤ ꯐꯕꯁꯦ ꯑꯁ
ꯃꯥꯒꯤ ꯇꯤꯝꯗ ꯀꯅꯥ ꯀꯅꯥ ꯁꯥꯟꯅꯕ ꯍꯩꯕ꯭ꯔꯥꯅꯦ ꯈꯜꯂꯨꯅꯦ ꯅꯪꯁꯨ ꯄꯣꯔꯪꯒꯜꯗ ꯀꯅꯥ ꯀꯅꯥ ꯁꯅꯥꯕ ꯌꯥꯕ꯭ꯔꯥ ꯈꯜꯂꯨ
ꯏꯁ ꯇꯤꯝ ꯇꯤꯝ ꯁꯀꯣꯠ ꯁꯤꯡꯗꯦ ꯌꯦꯡꯉꯣ ꯑꯁ ꯉꯔꯥꯡꯗꯤ ꯑꯁ ꯅꯣꯏ ꯅꯍꯥꯟ ꯑꯥꯔꯖꯦꯟꯇꯤꯅꯥꯒꯤ ꯑꯥꯔꯖꯦꯟꯇꯤꯅꯥ ꯄꯥꯟꯅꯕ ꯀꯟꯇ꯭ꯔꯤꯗꯣ ꯌꯥꯝ ꯄꯪꯕꯅꯦ ꯑꯁ ꯉꯔꯥꯡ
ꯍꯣꯏ ꯄꯥꯡꯉꯁꯨꯀꯣ
ꯒꯣꯜ ꯑꯃꯐꯥꯎ ꯆꯜꯂꯣꯏꯀꯣ
ꯏꯁ ꯌꯦꯡꯉꯨꯅꯦ ꯑꯔꯖꯦꯟꯇꯅꯥꯗꯤ ꯀꯤꯞꯄꯔꯗꯒꯤ ꯍꯧ ꯀꯤꯞꯄꯔꯗꯒꯤ ꯍꯧꯔꯨꯅꯦ ꯑꯁ ꯌꯥꯕ ꯉꯥꯛꯇꯅꯦ
ꯑꯦꯁ ꯀꯤꯞꯄꯔꯗꯤ ꯃꯀꯣꯛ ꯈꯔ ꯋꯥꯠꯄꯅꯦ
ꯑꯗꯣ ꯑ ꯄꯣꯔꯇꯨꯒꯜꯗ ꯄꯦꯁꯨ ꯁꯅꯥꯔꯗꯤ ꯐꯗꯧꯕ ꯄꯦꯄꯦꯁꯨ ꯇꯣꯛꯈ꯭ꯔꯦ ꯑꯗꯨꯝ ꯄꯣꯞ ꯄꯣꯕ ꯇꯥꯕꯅꯦ
ꯀꯩꯗꯧꯔꯨꯅꯤ ꯑꯥꯔꯖꯦꯟꯇꯤꯅꯥꯗꯤ ꯀꯩꯗꯧꯔꯨꯅꯤ ꯑꯥꯔꯖꯦꯟꯇꯤꯅꯥ ꯄꯣꯇꯥꯔꯦ ꯀꯩꯅꯣ
ꯑꯦ
ꯑꯔꯖꯦꯟ ꯑꯔꯖꯦꯟꯇꯤꯅꯥꯕꯨ ꯀꯅꯥꯅ ꯊꯨꯒꯥꯏꯒꯅꯤ ꯃꯣꯏ ꯇꯤꯝ
ꯄꯇꯨꯒꯜ ꯄꯇꯨꯒꯜ ꯀꯞ ꯄꯇꯨꯒꯜꯗ ꯀꯞ ꯄꯥꯔꯗꯅꯦ ꯅ ꯀꯦꯗꯕ ꯕꯖꯥꯗ ꯁꯍꯟꯒꯦ
ꯄꯠꯇ꯭ꯔꯣ
ꯎꯝ
ꯄꯣꯣꯔꯇꯨꯒꯜꯗ ꯐꯗ ꯀꯥꯒꯅꯤ ꯑꯗꯨꯒ ꯃꯥ ꯆꯝꯄꯤꯌꯣꯟ ꯂꯧꯒꯅꯤ ꯅꯨꯡꯉꯥꯏꯔꯦꯁ ꯆꯥꯕꯦꯜ ꯂꯧꯔꯅꯤꯣꯅꯥꯗꯣ ꯑꯁ ꯇꯧꯅꯁꯤꯅꯦ
ꯣ ꯀꯌꯥ ꯀꯌꯥꯗꯅ ꯁꯤꯒꯦ
ꯍꯜꯂꯣ ꯇꯥꯕ꯭ꯔꯣ ꯎꯝ ꯑꯗꯣ ꯀꯔꯤ ꯇꯧꯁ ꯍꯥꯏꯕ ꯀꯩ ꯇꯧꯁꯦ ꯍꯥꯏꯕ ꯀꯔꯤꯒꯤ ꯀꯔꯤ ꯃꯇꯥꯡꯗ
ꯄꯩꯁꯥꯗ ꯄꯩꯁꯥ ꯄꯩꯁꯥ ꯊꯥꯅ ꯆꯩꯦꯔꯥꯕ ꯀꯄꯥꯏꯕꯕꯥꯞꯄꯥꯏꯗꯕꯗꯣ
ꯑꯁ ꯑꯥꯔꯖꯦꯟꯇꯤꯅꯥꯗꯤ ꯄꯥꯏꯔꯣꯏꯌꯦ ꯏꯁꯦꯡ ꯁꯦꯡꯅ ꯍꯥꯏꯕꯤꯒꯦ ꯑꯗꯨꯅ ꯁꯨꯝ ꯄ ꯄꯥꯏꯔꯛꯌꯦꯦ
ꯑꯔꯖꯦꯟꯇꯤꯅꯥꯒꯤ ꯀꯩꯅꯣꯗꯤ ꯆꯥꯟꯁꯇꯤ ꯌꯥꯝ ꯋꯥꯡꯉꯦ
ꯑꯦꯁ
ꯔꯣꯅꯦꯜꯗꯣ ꯔꯣꯅꯦꯜꯗꯣꯒꯤꯇꯦꯝꯗꯤ ꯏꯁ ꯑꯁ
ꯑꯁꯦꯡ ꯏꯃꯥꯏꯕꯤꯒꯤ ꯑꯔꯤꯟꯗꯗꯤ ꯀ ꯄꯥꯏꯅꯤꯡꯉꯥꯏ ꯑꯁꯥ ꯂꯩꯇꯦ ꯃꯣꯏꯗ ꯐꯥꯎ ꯑꯁꯥ ꯁꯃꯥꯏ ꯂꯩꯇ ꯍꯥꯏ
ꯔꯣꯅꯦꯜꯗꯣꯒꯤ ꯔꯣꯅꯦꯜꯗꯣꯒꯤ ꯃꯤꯡ ꯇꯥꯕꯗ ꯑꯣ ꯀꯦ ꯇꯧꯋꯦ ꯑꯩꯗꯤ ꯇꯜꯂꯦ ꯕꯤꯠ ꯌꯥꯎꯗꯦ
ꯅꯍꯥꯟꯗꯣ ꯏꯟꯇꯔꯚꯤꯌꯨ ꯇꯧꯕ ꯃꯥꯜꯂꯦ ꯏꯟꯇꯔꯚꯌꯨ ꯇꯧꯋꯤ ꯍꯥꯏꯅ ꯁꯤꯗ ꯇꯨ ꯊꯥꯎꯖꯟ ꯇ꯭ꯋꯦꯟꯇꯤ ꯁꯤꯛꯁ ꯋꯥꯔꯜ ꯀꯞꯁꯦ ꯀꯅꯥꯅ ꯀꯅꯥ ꯀꯔꯝꯕ ꯀꯟꯇ꯭ꯔꯤꯗ ꯊꯥꯖꯕ꯭ꯔꯥ ꯍꯥꯏ ꯀꯔꯝꯕ ꯀꯟꯇ꯭ꯔꯤꯗ ꯊꯥꯖꯕ꯭ꯔꯥ ꯍꯥꯏꯔ ꯑꯁ ꯑꯩꯁꯦ ꯄꯣꯔꯇ꯭ꯔꯨꯒꯜꯗ ꯊꯥꯖꯩꯌꯦ ꯀ ꯑꯦ ꯅꯪ ꯅꯪ ꯑꯦꯟ ꯑꯥꯔꯖꯦꯟꯇꯤꯅꯥ ꯁꯥꯟꯅꯔꯒ ꯅꯪ ꯀꯔꯤꯒꯤ ꯑꯥꯔꯖꯦꯟꯇꯤꯅꯥ ꯅꯣꯏ ꯀꯟꯇ꯭ꯔꯤꯗ ꯁꯞꯄꯣꯔꯠ ꯇꯧꯔꯦ ꯊꯥꯖꯅꯤꯡꯉꯥꯏ ꯂꯩꯇ꯭ꯔꯔꯕ꯭ꯔꯥ ꯑꯁ ꯈꯣꯏꯗ ꯑꯁꯥ ꯁꯨꯡꯉꯩ ꯂꯩꯇ꯭ꯔꯦ ꯑꯩꯈꯣꯏ ꯄꯥꯏꯔꯔꯣꯏ ꯆꯍꯤ ꯆꯍꯤ ꯃꯔꯤ ꯃꯉꯥ ꯇꯨ ꯊꯥꯎꯖꯟ ꯊꯥꯔꯇꯤꯗꯁꯨ ꯄꯥꯏꯔꯣꯏ ꯇꯨ ꯊꯥꯎꯖꯟ ꯊꯥꯔꯇꯤ ꯐꯣꯔꯗꯁꯨ ꯄꯥꯏꯔꯣꯏ ꯍꯥꯏ ꯆꯍꯤ ꯇꯥ ꯑꯅꯤꯒꯤ ꯐꯥꯎ ꯃꯥꯅ ꯃꯣꯏ ꯄ꯭ꯔꯦꯗꯤꯛ ꯇꯧꯈ꯭ꯔꯦ ꯄꯥꯏꯔꯣꯏ ꯍꯥꯏꯅ ꯑꯁ ꯄꯥꯏꯕ ꯉꯝꯃꯔꯣꯏ ꯍꯥꯏ ꯃꯥꯗ ꯌꯥꯝꯅ ꯀ ꯃꯥꯅꯦ ꯄꯥꯏꯗꯕꯁꯨ ꯑꯣꯏꯔꯁꯅꯨ ꯑꯁ ꯄꯥꯏꯁꯨ ꯄꯥꯏꯔꯣꯏ ꯅꯗꯗꯤ ꯅꯗ ꯄꯥꯏꯒꯅꯤ ꯍꯥꯏ ꯃ ꯏꯗꯔꯣ
ꯔꯣꯅꯦꯜꯗꯣꯅ ꯍꯦꯛꯀ ꯄꯥꯏꯔꯕ
ꯅꯪꯒꯦ ꯇꯧꯒꯦ ꯍꯥꯏꯕ
ꯗ ꯅ ꯀꯦꯗ ꯖꯒꯣꯏꯁꯕꯤꯒꯤ
ꯑ ꯍ ꯇꯧꯒꯅ ꯇꯒꯅ
ꯍꯅꯨꯕꯥꯔꯨꯅꯦꯗꯣ ꯀꯔꯤ ꯇꯕꯒꯔꯥꯅꯦ
ꯏ ꯔꯂꯥꯗ ꯀ꯭ꯔꯤ ꯇ ꯋꯥ ꯏꯁ
ꯃꯁꯛ ꯌꯦꯡꯕꯗ ꯃꯁꯛ ꯎꯕꯗ ꯈꯥꯔꯦꯗꯤ
ꯌꯦꯡꯉ ꯍꯔꯅ ꯑꯗꯨꯣ ꯑꯗꯨ ꯇꯣꯄꯂ ꯌꯥꯅꯤꯦ
ꯇꯣꯞ ꯄ꯭ꯂꯦꯌꯔ ꯑꯣꯏꯒꯦꯔꯥ ꯑꯣꯏꯔꯣꯏꯒꯦꯔꯥ ꯃꯥꯒꯤ ꯇꯤꯝꯃꯦꯠꯇꯣ ꯌꯥꯕ ꯌꯥꯎꯗꯦꯕ
ꯎ ꯇꯤꯃꯦꯗꯤ ꯂꯥꯏꯔꯤ ꯗꯔꯀꯥ ꯇꯥꯅꯤ
ꯀꯔꯤ ꯁ
ꯏꯂꯗ ꯂꯨꯅꯗꯕ ꯃꯤ ꯇꯔꯥ ꯃꯤ ꯃꯤ ꯃꯉꯥ ꯄꯥꯟꯕꯗꯣ ꯌꯦꯡꯉꯣ ꯉꯔꯥꯡ
ꯁ ꯄꯅꯥꯒꯦꯔꯥ ꯄꯅꯥꯒꯔꯣꯏ ꯦꯔ ꯃꯥꯁ꯭ꯔ ꯅ꯭ꯔꯥ ꯃ ꯁꯦ ꯑꯦꯇꯔꯤꯛꯅꯦ
ꯑꯁ ꯑꯗꯨꯗꯗꯤꯤ ꯀꯁ ꯅꯠꯇꯦ
ꯑꯃ ꯄꯥꯎ ꯆꯟꯕ ꯉꯝꯗꯕ ꯔꯨꯅꯦꯗꯣ ꯑꯗꯨꯕꯨ ꯑꯁꯥꯒ ꯊꯝꯃꯗꯅ
ꯑꯦꯁ ꯑꯗꯨꯗꯤ ꯃꯦꯁꯤꯗꯤ ꯉꯔꯥꯡ ꯈꯛꯇꯪꯅꯦ ꯉꯔꯥꯡ ꯅꯍ ꯈꯛꯇꯪꯅꯦ ꯍꯦꯇꯔꯤꯛ ꯑꯁ ꯀꯩꯁꯨ ꯅꯠꯇꯦ ꯍꯦꯇ꯭ꯔꯦꯛꯇꯤ ꯑꯦꯁ ꯇꯨꯅꯥꯗꯣꯗꯣ ꯄꯥꯟꯗꯦ ꯍꯥꯏ ꯑꯩꯗꯤ ꯃꯆꯥ ꯃꯆꯥ ꯄꯥꯟꯗꯦ ꯑꯩꯗꯤ ꯑꯆꯧꯕ ꯄꯥꯝꯃꯦ ꯑꯦ ꯑꯆꯧꯕ ꯇꯧꯕꯅꯤ ꯃꯆꯥ ꯃꯆꯥ ꯃꯆꯥ ꯃꯁꯨꯁꯤꯡꯗꯤ ꯑꯉꯥꯡꯁꯤꯡꯅ ꯌꯦꯟꯊꯊꯧ ꯀꯍꯥꯏꯌꯦ
ꯅꯠꯇꯦ ꯑꯃ ꯑꯅꯤ ꯈꯛꯇ ꯅꯠꯇꯦ ꯍꯦ ꯇꯔꯦꯛ ꯇꯧ ꯀꯩꯅꯣ ꯇꯧꯕꯗꯨꯕꯨ
ꯃꯆꯥꯥ ꯃꯁꯨꯁꯤꯡ ꯃꯤꯇꯣ ꯒꯤ ꯂꯧ ꯊꯝꯈ꯭ꯔꯣ ꯑꯩꯗꯤ ꯑꯁ ꯀꯞ ꯑꯗꯨ ꯑꯗꯨ ꯄꯥꯏꯒꯒ ꯌꯥ
ꯇꯧꯅꯗ
ꯄꯦꯗꯣꯅꯗꯕꯨ ꯌꯥꯅ ꯄꯅꯤꯁ
ꯎꯗꯒꯦ ꯐꯦ ꯅꯦ ꯕꯥꯄꯦꯗꯣ ꯑꯁ
ꯅ ꯀꯣꯌꯥꯗ ꯋꯥꯉꯥꯡ ꯁꯉꯥꯗ ꯁꯤꯥ
ꯁꯅꯦ ꯂꯗꯒꯤ ꯐꯦꯟꯁꯅꯦꯄꯦꯗꯤ ꯐꯅꯥꯗꯅ ꯌꯣ ꯄꯅꯤꯦ ꯄꯄꯠꯇ
ꯄꯣꯣꯔꯆꯨꯒꯜꯒꯤꯇꯤꯟ ꯇꯤꯝꯗꯒꯤ ꯑꯩꯈꯣꯏ ꯑꯩꯈꯣꯏ ꯈꯨꯟꯒꯤ ꯀꯩꯅꯣꯅ ꯐꯖꯩꯗ ꯑꯩꯈꯣꯏ ꯈꯒꯤ ꯀꯥꯝꯅ ꯐꯖꯥꯏ
ꯅꯣꯏ ꯈꯨꯔꯄꯂꯥ ꯊꯂ ꯑꯁꯤꯁ ꯅꯣꯏ ꯁꯨꯡꯉꯥꯡ ꯉ ꯑꯃ ꯃꯌꯦ ꯭ꯔꯥꯎꯗ
ꯔꯣꯅꯦꯜꯗꯣ ꯃꯃꯤꯡ ꯈꯛꯇ ꯑꯣꯏꯔꯦ ꯀꯔꯤꯁꯨ ꯇꯧꯕ ꯉꯝꯗꯦ ꯇꯣꯞ ꯄ꯭ꯂꯦꯌꯔ ꯑꯣꯏꯒꯦꯔꯥ ꯑꯣꯏꯔꯣꯏꯒꯦꯔꯥ ꯃꯋꯥ ꯂꯧꯗꯦ ꯑꯩꯗꯤ
ꯇꯞ꯭ꯂ ꯌꯥꯔ ꯅꯕꯕꯤꯁ ꯃꯥꯗꯤ ꯄꯨꯛꯆꯦꯜꯁꯨ ꯆꯥꯎꯋꯦ ꯄꯨꯛꯅꯤꯡꯁꯨ ꯆꯦꯡꯉꯦ ꯑꯁ ꯃꯦꯁꯤꯗꯤ ꯑꯁ ꯌꯥꯝ ꯄꯣꯡꯉꯦꯗ ꯃꯁꯤꯒꯤ ꯐꯦꯟꯁ ꯑꯣꯏꯒꯅꯨ ꯌꯥꯝ ꯄꯣꯡꯉꯤ
ꯉꯁꯤꯒꯤꯗꯣ ꯅꯪ ꯎꯗ꯭ꯔꯣ ꯍꯦꯇ꯭ꯔꯤꯛ ꯆꯜꯒ ꯑꯦꯝ ꯂꯦꯝꯅ ꯊꯣꯛ ꯄꯗꯣ
ꯌꯥꯝ ꯄꯣꯡꯉꯦ ꯃꯁꯤꯗꯤ ꯃꯤ ꯐꯠꯇꯦ ꯃꯅꯤꯄꯨꯔꯨꯔꯒ ꯂꯩꯔꯗꯤ ꯍꯥꯠꯇꯣꯈ꯭ꯔꯣ ꯃꯅꯤꯄꯨꯔꯒꯥꯏꯔꯗꯤ ꯍꯥꯏꯗꯤ ꯍꯥꯠꯇꯣꯛꯈ꯭ꯔꯣ
ꯌꯥꯝ ꯌꯥꯝ ꯐꯖꯅ ꯂꯥꯛꯑꯁꯨ ꯆꯟꯕ ꯍꯩꯇꯕ
ꯀꯅꯥ ꯍꯥꯏꯔꯛ ꯑꯩꯕꯨ ꯐꯣꯟ ꯑꯦ ꯌꯥꯣꯀꯣ ꯐꯣꯟ ꯇꯧꯔꯛꯑꯦꯀꯣ ꯋꯥꯈ ꯂꯨ ꯀ ꯀꯦ
ꯑꯣ ꯍꯣ ꯐꯔꯦ ꯐꯔꯦ ꯍꯔꯦꯨꯥꯎꯥꯎ ꯍ ꯍꯣꯏ ꯍꯣꯏ ꯍꯣꯏ ꯐꯔꯦ ꯐꯔꯦ